ꯎꯝ ꯑꯁ ꯋꯥꯔꯤ ꯅꯨꯡꯉꯥꯏꯕꯗ꯫ ꯀꯣꯜ ꯊꯝꯕ ꯎꯗ꯭ꯔꯦꯅꯦ꯫
ꯅꯪꯒꯤ ꯄꯨꯛꯇꯣ꯫
ꯎꯝ ꯎꯝ꯫
ꯊꯥꯃꯟꯕ꯫
ꯎꯝ ꯑꯩꯒꯤ ꯄꯨꯛꯀꯤ ꯃꯎꯟꯗꯣ꯫
ꯎꯟꯁꯥ ꯃꯥꯟꯕ꯫
ꯎꯝ ꯄꯥꯏꯔꯕ ꯁꯨꯗꯨꯗꯤ ꯇꯧꯈ꯭ꯔꯦꯕ꯫
ꯎꯝ ꯆꯠꯅꯤ ꯁꯦꯝꯕ ꯌꯥꯔꯦ꯫
ꯑꯗꯨꯅꯦ ꯑꯩꯅ ꯆꯥꯕ ꯆꯥ ꯆꯥꯛ ꯆꯥꯕꯒꯨꯝꯕꯁꯦ ꯑꯩꯒꯤ ꯄꯨꯣꯛꯀꯤ ꯏꯁꯀꯤꯟ ꯈꯥꯛꯇ ꯆꯥꯕ꯭ꯔꯥ ꯍꯥꯏꯅ ꯈꯟꯕꯅꯦꯕ꯫ ꯀꯤ ꯊꯝꯕ꯭ꯔꯣ꯫ ꯀꯤ ꯊꯝꯅꯦꯍꯦ꯫ ꯑꯩ ꯅꯨꯡꯁꯥꯗꯤ ꯊꯣꯛꯇꯦ ꯑꯗꯨ ꯁꯥꯕꯗꯤ꯫
ꯎꯝ ꯎꯅꯣꯏ ꯑꯗꯨꯝ ꯂꯩꯒ ꯒꯗꯔ ꯌꯨꯝꯗ ꯉꯁꯤ ꯎꯝ ꯅꯨꯡꯉꯥꯏꯌꯦ꯫ ꯑꯩꯗꯤ ꯕꯤꯖꯤ ꯑꯣꯏꯈ꯭ꯔꯅꯤ ꯍꯟꯗꯛꯇꯤ꯫
ꯎꯄꯥꯏ ꯂꯩꯇꯦꯅ ꯑꯩꯈꯣꯏ ꯑꯩꯈꯣꯏꯒꯤ ꯁꯤꯟꯐꯝꯅ ꯑꯣꯏꯍꯟꯕꯅꯦ ꯑꯩꯈꯣꯏꯕꯨ꯫ ꯑꯣꯏꯁꯨ ꯅꯪꯉꯣꯟꯗꯒꯤ ꯍꯦꯟꯅ ꯕꯤꯖꯤ ꯇꯧꯕ ꯃꯇꯝꯁꯨ ꯂꯩꯕꯅꯤꯅ꯫
ꯑꯩꯒꯤ ꯄꯩꯁꯥ ꯑꯗꯤ꯫ ꯊꯥꯕꯛꯀ ꯄꯩꯁꯥꯒ ꯆꯥꯟꯅꯗ꯭ꯔꯦꯗ꯫
ꯑꯗꯨ ꯑꯣꯏꯔꯁꯨ ꯈꯖꯤꯛ ꯈꯖꯤꯛ ꯇꯪꯄ ꯑꯗꯨꯝ꯫ ꯐ꯭ꯔꯤꯗ ꯂꯩꯕ ꯁꯔꯨꯛꯄꯨꯗꯤ꯫ ꯈꯖꯤꯛ ꯈꯖꯤꯛꯇꯪ ꯐꯪꯕꯗꯨ ꯌꯥꯝ ꯐꯩ ꯑꯩꯈꯣꯏꯗꯤ ꯑꯗꯨꯝ꯫ ꯐꯔꯤꯔ ꯂꯩꯔꯒ ꯑꯗꯨꯝ꯫
ꯑꯥꯥ꯫
ꯌꯥꯗꯦꯕ꯫
ꯑꯩꯗꯣ ꯂꯣꯛ ꯈꯨꯔꯤꯌꯦ꯫ ꯊꯥ ꯑꯃ ꯐꯥꯔꯦ ꯂꯣꯛ ꯈꯨꯕ꯫
ꯍꯤꯗꯥꯛ ꯆꯥꯗ꯭ꯔꯣ꯫
ꯂꯣꯛ ꯍꯣꯏ ꯆꯥꯗ꯭ꯔꯦꯗ ꯆꯥꯃꯟꯈ꯭ꯔꯦ ꯐꯠꯇꯦ꯫ ꯆꯒ ꯁꯣ ꯑꯗꯨꯁꯦ
ꯂꯣꯛ ꯎꯕꯒꯤꯗꯤ ꯍꯤꯗꯥꯛ ꯆꯥꯔꯁꯨ ꯐꯥꯗꯕꯅꯦ ꯑꯗꯨ ꯃꯊꯟꯇ ꯍꯨꯅꯤꯡꯕ ꯄꯥꯎ ꯈꯨꯔꯒ ꯀꯣ ꯃꯊꯪꯇ ꯑꯗꯨꯝ ꯄꯅ ꯂꯧꯣꯛ ꯍꯕꯒꯤ ꯍꯤꯗꯥꯛꯁꯤꯡꯗꯣ ꯕꯔ ꯀꯟꯕꯅꯦ ꯑꯗꯨꯒꯤ
ꯍꯥ
ꯂꯣꯛ ꯍꯨꯕꯒꯤ ꯆꯥꯕ ꯍꯤꯗꯥꯛꯁꯤꯡꯗꯣ
ꯑꯥ
ꯄꯋꯥꯔ ꯀꯟꯕꯅꯦꯕ ꯑꯦꯟꯇꯤꯕꯥꯏꯌꯣꯇꯤꯛꯁꯀꯨꯝꯕꯗꯨ ꯍꯥꯏꯕꯗꯤ
ꯑꯗꯨꯅꯦ ꯑꯗꯨꯅꯦ ꯌꯥꯝ ꯇꯨꯝꯅꯤꯡꯉꯦ ꯑꯗꯨ ꯁꯤꯡꯗꯨ ꯆꯥꯔꯗꯤ
ꯎꯝ ꯌꯥꯝ ꯆꯥꯕꯅ ꯌꯥꯝ ꯆꯥꯕ ꯐꯠꯇꯦꯗ
ꯎꯝ ꯑꯗꯨ ꯒꯔꯒꯜ ꯇꯧꯅꯤꯌꯥ ꯅꯍꯥꯟ ꯚꯤꯇꯥꯗꯤꯟꯒꯤꯗꯨꯁꯨ ꯂꯩꯕꯅꯦꯕ ꯑꯦ
ꯇꯧꯗꯕ꯭ꯔꯣ
ꯇꯧꯋꯦ ꯂꯣꯏꯈ꯭ꯔꯦ ꯑꯗꯨ ꯐꯠꯇꯦ ꯍꯣꯏ ꯗ꯭ꯔꯥꯏ ꯗ꯭ꯔꯥꯏꯚ ꯀꯥꯐꯄꯗꯤ ꯌꯥꯝ ꯇꯥꯡꯉ ꯑꯃꯗ ꯕꯣꯇꯥꯜ ꯃꯆꯥ ꯑꯃꯗꯨꯗ ꯊ꯭ꯔꯤ ꯍꯟꯗ꯭ꯔꯦꯠꯅꯦ
ꯑꯣ ꯏꯤꯗꯥꯛ ꯅꯠꯇ꯭ꯔꯁꯨ ꯊꯨꯝꯕꯗꯣ ꯊꯨꯝꯕ ꯇꯔꯗꯣ ꯑꯣ ꯃꯤꯛꯁ ꯇꯧꯔꯒ ꯇꯨꯡꯒ꯭ꯔꯣ ꯭ꯔꯣꯣ ꯇꯧꯕꯧꯕ ꯑꯗꯨ ꯐ ꯅꯪꯗꯤ ꯑꯁꯃꯥ ꯂꯩꯕꯅꯤꯅ ꯑꯗꯨꯝ ꯂꯣꯛ ꯍꯣꯡꯍꯟꯕꯅꯤ ꯑꯗꯨꯅꯅꯦ ꯁꯤ ꯑꯦꯃꯥꯒꯤ ꯍꯤꯗ ꯆꯥꯔꯒ ꯐꯔ ꯐꯥꯒꯗꯕ ꯐꯥꯉꯒꯦꯔ ꯐꯔ ꯍ ꯍ ꯔꯝꯒꯗꯕꯨꯗ ꯃꯥꯜ ꯍꯥꯏꯕꯗꯤ ꯅꯣꯏꯗꯤ ꯂꯧꯣꯛ ꯍꯕꯒꯤꯅꯤꯅꯀꯣ ꯈꯔ ꯆꯠꯂꯒ ꯑꯗꯨꯝ ꯇꯧꯔꯗꯤꯁ ꯐꯤꯒꯨꯝꯕ ꯆꯠꯂꯗꯤ ꯑꯗꯨꯝ ꯂꯣꯛ ꯄꯨꯒꯅꯤꯕ
ꯌꯥꯗꯦ ꯏ ꯐꯦꯟ ꯃꯃꯥꯡꯗꯁꯨ ꯐꯝꯕ ꯌꯥꯗꯦ
ꯑꯗꯨꯅꯦ
ꯅꯥꯇꯣꯟꯁꯦ ꯂꯣꯏꯅ ꯅꯞꯇ ꯊꯣꯛꯑꯒ ꯀꯣ
ꯃꯄꯥꯟ ꯆꯠꯄꯒꯨꯝꯕꯅ ꯃꯥꯛꯁ ꯍꯥꯞꯄꯑꯣ ꯁꯥꯕꯅꯤꯅ ꯃꯥꯛꯁꯁꯨ ꯍꯥꯞꯄ ꯍ
ꯑꯗꯨꯅꯦ ꯀꯩꯅꯣ ꯇꯧꯕ ꯋꯥꯏꯕ ꯁꯣꯔ ꯍꯣꯟꯕ
ꯎꯝ
ꯑ
ꯇ ꯑ ꯁꯨꯝ ꯔꯥꯛꯕꯔꯥꯛ ꯑꯗꯨꯗꯤ ꯍꯥꯞꯄꯣ
ꯎꯝ ꯍꯣꯏ ꯍꯥ ꯇ꯭ꯔꯖꯤ ꯍꯥꯏꯔ ꯏꯆꯦ
ꯎꯝ ꯁꯤ ꯋꯥꯁꯔꯨꯝꯁꯤꯅ ꯁꯤ ꯈꯛꯇ ꯑꯃꯨꯛ ꯆ ꯌꯥꯝ ꯆꯥꯎꯋꯏꯅꯦ
ꯃꯁꯃꯗꯤ ꯅꯔꯣ
ꯎꯝ ꯃꯁꯔꯨꯝꯗꯨꯅ ꯍꯦꯟꯅ ꯂꯥꯡꯈ꯭ꯔꯩꯗ
ꯎꯝ
ꯄꯅꯗꯤ ꯂꯥꯡꯅꯥ
ꯎꯝ
ꯊꯦ ꯐꯗꯦ
ꯅꯪꯒꯤ ꯔꯤꯖꯥꯕ ꯇꯧꯔꯣ ꯋꯥꯁꯔꯨꯝꯗꯣ ꯍꯟꯗꯛꯀꯤꯁꯤꯗꯤ ꯍꯟꯗꯛꯀꯤꯗꯤ ꯑꯩ
ꯁꯤꯗ ꯑꯣꯏꯅ ꯂꯧꯖꯔꯒꯦꯅ ꯇꯧ ꯂꯨꯄꯥ ꯆꯥꯃꯉꯥ ꯄꯤꯔꯒ ꯕꯨꯛ ꯇꯧꯕ ꯇꯧꯁꯤꯔꯥ ꯈꯪꯅꯦ
ꯑ
ꯅꯆꯟꯅꯨꯄꯤ ꯈꯈꯣꯏꯗꯤ ꯁꯝꯃꯔ ꯚꯦꯀꯦꯁꯟ ꯂꯣꯏꯈ꯭ꯔꯕ꯭ꯔꯥ
ꯑꯣꯏ ꯍꯣꯏ ꯃꯥꯏꯄꯥꯛꯄꯤꯗꯣ ꯉꯁꯤ ꯁ꯭ꯀꯨꯜ ꯆꯠꯈ꯭ꯔꯦ
ꯑꯣ ꯑꯣ ꯃꯥꯗꯣ ꯀꯗꯥ ꯀꯗꯥꯏꯔꯤꯅꯦꯕ ꯀꯥꯕꯗꯣ ꯑꯣ ꯑꯣ
ꯏꯀ꯭ꯋꯥꯕꯧ ꯕ꯭ꯔꯥꯗꯔ ꯍꯣꯏ ꯀꯥꯕ ꯅꯍꯥꯛ ꯀꯕꯗꯗ
ꯑꯆꯥ ꯚꯤꯀꯦꯁꯟ ꯂꯣꯏꯈ꯭ꯔꯕ꯭ꯔꯥ ꯃꯣꯏꯗꯤ
ꯂꯣꯏꯔꯦ ꯍꯣꯏ
ꯊꯣꯏꯍꯦ
ꯎꯝ ꯊꯨꯕꯅꯦ
ꯋꯥꯟꯃꯥꯟ ꯈꯥꯎ ꯁꯇ ꯃꯥꯅꯦꯦ
ꯋꯥꯟ ꯃꯟꯊ ꯄꯤꯗꯦꯗ
ꯎꯝ ꯍꯗ ꯍꯜꯁ ꯀꯅ ꯍꯅ ꯃꯕ꯭ꯔꯅ
ꯍꯥꯥ
ꯂꯥꯛꯅ ꯂꯩꯕ꯭ꯔꯥ ꯍꯧꯁꯀꯤ
ꯍꯧꯈꯩ ꯏꯕꯨꯡ ꯂꯩ ꯑꯥ
ꯑꯇꯣꯞꯄ ꯈꯣꯏꯗꯤ
ꯑꯇꯣꯞꯄ ꯑꯩꯈꯣꯏꯗꯤ ꯕꯦꯡ ꯆꯠꯈ꯭ꯔꯦ ꯑꯗꯨꯖꯤ
ꯎꯝ
ꯑꯩꯈꯣꯏ ꯄꯨꯂꯝꯞꯁꯤ ꯀꯖꯤꯟ ꯍꯣꯏ ꯀꯖꯤꯟ ꯑꯃꯅꯦ ꯏꯆꯦ ꯑꯃꯅꯦ ꯑꯗꯨ ꯏꯅꯥꯎꯨꯄꯤꯗꯨꯅꯦ ꯏꯕꯨꯡꯅꯦ ꯏꯃꯥꯅꯦ ꯑꯪꯀꯜꯅꯦꯕ ꯍꯧꯖꯤꯛ ꯂꯩꯕꯁꯦ
ꯎꯝ
ꯏ ꯌꯥꯃꯦ ꯀꯣꯏꯁ
ꯍꯣꯏ ꯅꯨꯆꯦ ꯑꯃꯗ ꯆꯠꯇ꯭ꯔꯤꯕ꯭ꯔꯥ ꯁꯤꯦꯀꯣ ꯂꯩꯔꯤꯕ꯭ꯔꯥ
ꯍꯣꯏ ꯆꯠ꯭ꯔꯤ ꯆꯒꯅꯤꯃ ꯖꯨꯂꯥꯏ ꯗꯦꯠ ꯇꯨꯋꯦꯜ ꯍꯥꯏꯔꯀꯤꯟ ꯆꯈ꯭ꯔꯅꯤ
ꯑꯣꯝ ꯑꯣ ꯎꯝ
ꯃꯥꯗꯨꯁꯨ ꯐꯣꯔꯦꯟꯗ ꯌꯨꯝ ꯄꯥꯟꯈ꯭ꯔꯅꯤ
ꯑꯣ ꯀꯅꯥ ꯀꯣꯏꯗꯅꯅꯨꯡꯁꯤꯕ꯭ꯔꯥ
ꯏꯟꯗꯣꯅꯦꯁꯤꯌꯥ
ꯑꯣ ꯑꯣ ꯏꯟꯗꯣꯅꯦꯁꯤꯌꯥꯁꯦ ꯈꯔ ꯃꯣꯏꯒꯤ ꯂꯥꯏꯞ ꯏꯁꯇꯥꯏꯜꯗꯣ ꯑꯩꯈꯣꯏꯒ ꯈꯔꯗꯤ ꯆꯞ ꯃꯥꯟꯅꯝꯅꯦ
ꯍꯣꯏ
ꯌꯥꯝ ꯐꯥꯏꯅꯁꯤ
ꯑꯗꯣ ꯅꯨꯄꯥꯗꯨꯁꯨ ꯃꯕꯥꯅꯤꯁꯦ ꯊꯕꯛ ꯃꯐꯝꯗꯣ ꯆꯞ ꯃꯥꯟꯅꯕ ꯀꯣꯔ꯭ꯔꯣꯁꯇꯣ
ꯎꯝ
ꯀꯩꯅꯣ ꯇꯧꯕ ꯃꯥꯒꯤ ꯁꯦꯂꯔꯤꯗꯣ ꯂꯥꯛ ꯑꯅꯤ ꯍꯥꯏꯒ
ꯋꯥ
ꯏꯆꯦꯒꯤꯅ ꯑꯃ ꯈꯔ ꯍꯦꯟꯕ ꯑꯗꯨ ꯅꯨꯄꯥꯗꯨꯗꯤ ꯁꯤꯅꯤꯌꯔꯁꯨꯅꯦ ꯑꯗꯨꯒ ꯆꯤꯐ ꯁꯣꯛꯏꯕ
ꯑꯠꯆꯥ ꯑꯠꯆꯥ ꯌꯥꯝ ꯐꯩꯅ ꯑ ꯆꯒꯤ ꯇꯧꯕꯁꯤ ꯌꯦ ꯐꯔꯦ ꯃꯔꯥꯏꯕꯛ ꯐꯔꯦ ꯑꯅꯎ ꯑꯅꯎꯕ ꯑꯗꯨꯅ ꯇꯦꯁ ꯇꯧꯕ
ꯏꯆꯦꯗꯤ ꯏꯆꯦꯁꯨ ꯍꯩ ꯑꯗꯨ ꯑꯣꯏꯔꯁꯨ ꯃꯥꯗꯤ ꯇꯜꯂꯦꯕ ꯊꯣꯡꯕꯗꯣ
ꯎꯝ ꯟꯌꯥ ꯌꯥꯝ ꯁꯔꯦꯍꯦ ꯃꯁꯥ ꯌꯥꯅꯝꯁ ꯐꯖꯕ꯭ꯔꯥ
ꯋꯥꯡꯉꯦ ꯍꯣꯏ ꯌꯥꯝ ꯊꯤꯕꯗꯤ ꯅꯠꯇꯦ
ꯍꯣꯏ ꯃꯤ ꯑꯇꯣꯞꯄ ꯀꯟꯇ꯭ꯔꯤꯒꯤ ꯃꯤꯁꯤꯡꯗꯤ ꯋꯥꯡꯉꯦ ꯑꯩꯣꯏ
ꯉꯥꯎꯔꯒꯀꯣ
ꯎꯝꯝ ꯑ ꯀꯝ ꯐꯒꯦ ꯌꯥ ꯐꯥꯏ ꯌꯥꯝ ꯐꯥꯏ ꯕꯥꯅꯤꯗꯤ ꯑꯗꯨꯝ ꯄꯩꯁꯥ ꯐꯖꯅ ꯁꯦꯚꯤꯡ ꯇꯧꯔꯒ ꯌꯨꯝ ꯄꯥꯟꯕ ꯌꯥꯔꯦ
ꯍꯣꯏ ꯑꯗꯨꯒ ꯅꯨꯄꯥꯗꯨꯁꯨ ꯅꯨꯄꯥꯒꯤ ꯃꯃꯥꯗꯨꯁꯨ ꯊꯣ ꯆꯥꯏ ꯅꯁꯤꯅꯦ ꯍꯥꯏꯌꯦ
ꯍ ꯃꯤꯁ ꯃꯁ ꯃꯤꯁ
ꯃꯤꯛꯁꯇ ꯀꯩ ꯐꯖꯟꯕ ꯀ꯭ꯂꯁ ꯊꯣꯛꯄꯗꯤ ꯐꯖꯔꯅꯤꯍꯦ
ꯃꯥꯒꯤ ꯈꯨꯟꯗꯣ ꯀꯩꯅꯣ ꯃꯥꯒꯤ ꯅꯨꯄꯥꯒꯤ ꯌꯨꯝꯗꯣ ꯁꯅꯥꯒꯤ ꯗꯨꯀꯥꯟꯁꯨ ꯂꯩ ꯍꯥꯏꯌꯦ ꯃꯣꯏꯒꯤ ꯑꯗꯨꯒ ꯕꯦꯀꯔꯤꯁ ꯁꯣ ꯃꯃꯥꯅ ꯀꯦꯛꯒꯨꯝꯕꯀꯣ ꯕꯦꯀꯔꯤ ꯗꯨꯀꯥꯟꯒꯨꯝꯕꯁꯨ ꯂꯩꯕ ꯃꯥꯜꯂꯦ
ꯌꯥꯝ ꯐꯩꯅꯦ
ꯍꯣꯏ ꯃꯥꯅ ꯃꯅꯥꯎ ꯅꯨꯄꯥ ꯍꯣꯏꯕꯨ ꯌꯦꯡꯕꯅꯤ ꯍꯥꯏꯌꯦꯗ ꯑꯗꯨ ꯅꯨꯄꯥꯗꯨꯁꯨ ꯍꯥꯏꯗꯤ ꯃꯄꯥꯟꯅꯀꯣ ꯃꯣꯏꯕꯨ ꯍꯨꯟꯗꯣꯛꯑꯒ ꯅꯨꯄꯤ
ꯍꯣꯏ ꯑꯗꯨꯒꯨꯝꯕ ꯃꯣꯏꯒꯤꯖꯥꯇꯣ ꯑꯗꯨꯝ ꯇꯧꯒꯂꯕ
ꯑ ꯍꯣ ꯎꯀꯦ
ꯃꯣꯏꯗꯤ ꯑꯗꯨꯝ ꯗꯤꯚꯣꯔꯁ ꯇꯧꯕ ꯀꯔꯤꯒꯨꯝꯕꯗꯤ ꯑꯗꯨꯝ ꯏꯂꯥꯏ ꯂꯥꯏꯅ ꯇꯧꯋ ꯃꯣꯏꯗꯤ ꯀꯔꯤꯁꯨ ꯁ ꯈꯟꯒꯦ ꯆꯄ ꯑꯩꯈꯣꯏꯗ ꯈꯛꯇꯅꯦ ꯗꯤꯚꯣꯁ ꯇꯧꯒꯦ ꯍꯥꯏꯔꯗꯤ ꯋꯥ ꯊꯣꯛꯄꯒꯨꯝꯕ ꯇꯧꯅ
ꯎꯝ
ꯋꯥꯏꯦꯅꯦꯍꯦ ꯊꯕꯛ ꯇꯧꯕꯤꯔꯒ
ꯎ
ꯎꯝ ꯏꯗ ꯂꯩꯦ ꯏꯗ ꯂꯩꯦ
ꯎꯝ
ꯑꯩꯁꯨ ꯅꯨꯄꯥ ꯋꯥꯡ ꯆꯥꯕ ꯊꯤꯔꯒ ꯌꯨꯝ ꯄꯥꯟꯁꯤꯔꯥ ꯈꯪꯗꯣꯏꯅꯦ ꯇꯧꯁꯤꯔꯥ ꯄꯥꯟꯁꯤꯔꯥ ꯄꯥꯜꯂꯣꯏꯔꯥ
ꯄꯥꯟ ꯈꯅꯨ ꯍꯦ
ꯑꯗꯤ ꯄꯥꯂꯒ ꯑ ꯑꯁ ꯑꯩꯗꯤ ꯁꯦꯝꯕ ꯌꯨꯝ ꯄꯥꯟꯕꯗꯣ ꯊꯦꯡꯅꯤꯡꯗꯦ ꯍꯥꯏꯕꯗꯤ ꯑꯩꯈꯣꯏꯅ ꯑꯍꯥꯟꯕ ꯑꯣꯏꯕ ꯑꯗꯨ ꯅꯈꯣꯏ ꯑꯉꯥꯡ ꯄꯣꯛꯂꯒ ꯑꯦ ꯑꯗꯨꯗꯨ ꯈꯜꯂꯗꯤ ꯇꯜꯂꯦ
ꯑꯣ ꯍ ꯀꯣ ꯑꯃ ꯇꯧꯔꯛꯑꯦ
ꯔꯤꯖꯦꯛ ꯇꯕꯤ ꯀꯔꯤꯗ
ꯎꯝ ꯍꯣꯏ
ꯊꯪꯗ
ꯁꯤꯕꯗ ꯑꯃꯨ ꯇꯧꯒꯦꯂ ꯊꯕꯛ ꯄꯨꯨꯕꯤꯔꯒ ꯋꯥꯔꯦꯅꯦ
ꯎ
ꯍꯥꯏ ꯏꯅꯔꯖꯤ ꯂꯩꯇ꯭ꯔꯦ
ꯅꯪ ꯗꯎꯟꯂꯣꯠ ꯇꯧꯕ꯭ꯔꯣ ꯍꯧꯖꯤꯛ
ꯂꯣꯏꯁꯦ
ꯊꯨꯏꯍꯦ ꯀꯃꯥꯏꯅ ꯆꯥꯝꯕ꯭ꯔꯥ ꯃꯅꯤꯡꯗ
ꯇꯥꯗ꯭ꯔꯣꯅ
ꯍꯗꯦ
ꯑ
ꯂ ꯂꯣꯟꯅ ꯇꯧꯕꯒꯤ ꯑꯣꯏꯔꯝ ꯃꯥꯜꯂꯦ
ꯅꯪꯒꯤ ꯅꯥꯀꯣꯡꯗꯣ ꯑꯩ ꯂꯩꯇꯕꯒꯤ ꯑꯩꯅ ꯁꯦꯡꯕꯤꯗꯕꯒꯤ ꯃꯤꯅ ꯁꯦꯡꯕꯤꯗ꯭ꯔꯕ꯭ꯔꯣ
ꯍꯦ ꯅꯪꯒꯤ ꯁꯦꯒꯒꯤ ꯃ ꯎꯗꯗꯤꯦ
ꯑꯗꯣ ꯑꯩꯅ ꯇꯧꯈ꯭ꯔꯦ ꯍꯟꯗꯥꯛ ꯅꯪ ꯂꯩꯇꯕꯅꯤꯅ ꯃꯣꯏꯕꯨ ꯇꯧꯕꯤꯌꯨ ꯍꯥꯏꯔꯒ ꯇꯧꯕꯤꯗ꯭ꯔꯦ ꯑꯗꯨꯅ ꯅꯪ ꯃꯤꯁ ꯇꯧꯋ ꯌꯥꯝꯅ ꯉꯔꯥꯡ
ꯑꯣ ꯏꯕꯥꯅꯤ ꯁꯤꯂꯣ ꯍꯥꯏꯗꯤ ꯑꯩ ꯑꯗꯣ ꯍꯧꯖꯤꯛ ꯀꯣꯜ ꯇꯧꯕꯕꯨ ꯑꯃꯅ ꯀꯣꯜ ꯇꯧꯋꯤ ꯁ꯭ꯀꯨꯜꯒꯤ ꯑꯦꯗꯃꯤꯅꯤꯁꯇ꯭ꯔꯦꯇꯔꯅꯦꯕ
ꯍꯣꯏ ꯍꯣꯏ ꯍꯣꯏ ꯍꯣꯔꯦꯟꯅꯁꯨ ꯑꯗꯨꯝ ꯇꯧꯔꯛꯄ ꯌꯥꯏ ꯀꯩꯁꯨ ꯀꯥꯏꯗꯦ ꯃꯤꯒꯤ ꯃꯤꯒꯤ ꯀꯣꯜꯁꯨ ꯔꯤꯁꯤꯞ ꯇꯧꯋ
ꯁꯤꯗꯤꯁꯨ ꯃꯤ ꯈꯪꯗꯕꯅꯤꯅ ꯇꯧꯔꯛꯇꯕꯅꯤꯅ ꯑꯩ ꯍꯧꯖꯤꯛ ꯇꯧꯔꯛꯑꯦ ꯍꯥꯏꯕꯗꯤ ꯑꯣꯐꯂꯥꯏꯟꯗꯅꯤꯗ
ꯇꯅꯦ ꯍꯣꯏ ꯑꯗꯨ ꯊꯝꯔꯣ ꯑ ꯃꯣꯏꯕꯨ ꯀꯣꯜꯕꯦꯛ ꯇꯧꯈ꯭ꯔꯣ ꯁ꯭ꯀꯨꯜꯒꯤ ꯑꯣꯏꯔꯗꯤ ꯀꯣ
ꯍꯣꯏ ꯍꯣꯏ ꯑꯩ ꯑꯃꯨꯛ ꯍꯥꯏꯔꯛꯀꯦꯀꯣ
ꯍꯣꯏ ꯍꯣꯏ ꯍꯣꯏ ꯊꯤꯌꯨꯉꯩꯕꯨꯁꯨ ꯍꯥꯟꯅ ꯇꯧꯒꯦ ꯎꯝ
ꯎꯝ ꯎꯝ